ꯑꯥ ꯑꯥ
ꯑꯃꯨꯛ ꯇꯨꯝꯃꯤꯕ꯭ꯔꯣ
ꯇꯨꯝꯗꯦꯗ ꯑ ꯇꯨꯝꯗꯦ ꯉꯁꯤꯗꯤ ꯇꯨꯝꯗꯦ
ꯉꯁꯤꯗꯤ ꯂꯦꯞꯄ ꯅꯨꯃꯤꯠ ꯇꯥꯔꯕ꯭ꯔꯣ
ꯉꯁꯤꯗꯤ ꯐꯝꯕ ꯅꯨꯃꯤꯠꯅꯤ
ꯆꯥꯛ ꯆꯔꯕꯣ
ꯆꯥꯔꯦ ꯏꯆꯦ ꯅꯨꯡꯁꯤꯕꯤ
ꯑꯩꯈꯣꯏꯗꯤ ꯑꯩꯗꯤ ꯆꯥꯗ꯭ꯔꯤꯌꯦ
ꯑꯣ
ꯉꯁꯤꯅ ꯀꯔꯤ ꯆꯥꯔꯕ ꯉꯁꯤꯁꯨ ꯍꯋꯥꯏ ꯂꯣꯝꯃꯣ
ꯂꯣꯏ ꯄꯥꯏ ꯃꯥꯟꯕꯗꯣ ꯕꯤꯟ ꯁꯥꯏꯕ꯭ꯔꯥ ꯑꯗꯨꯒꯤ ꯆꯝꯐꯨꯠꯇꯣ
ꯀꯨꯂꯤ ꯍꯋꯥꯏ ꯎꯝ ꯆꯝꯐꯨꯠ ꯈꯛꯇ ꯑꯃꯦꯠꯄ ꯅꯨꯡ ꯃꯦꯠꯄ ꯑꯝꯇ ꯌꯥꯎꯗꯕ
ꯎꯝ ꯑꯂꯨꯒ ꯉꯥꯒ ꯉꯧ ꯌꯥꯝ ꯍꯥꯥꯎ ꯍꯥꯎꯕꯖꯥꯠꯅꯤ
ꯉꯥꯀꯨꯞꯂ ꯀꯩꯅꯣ ꯉꯥ ꯃꯆꯥ ꯃꯆꯥ ꯄꯤꯛꯄꯗꯨꯔꯣ ꯉꯥꯀꯨꯞꯂꯣ ꯀꯔꯤꯒꯤ ꯉꯥ ꯀꯪꯍꯧꯅꯣ ꯍꯥꯏꯔꯒ
ꯀꯥꯎꯍꯦ ꯊꯨꯝ ꯌꯥꯛꯄꯤ ꯍꯥꯏꯕꯗꯣ
ꯎꯝ ꯊꯨꯝ ꯌꯥꯛꯄꯤ
ꯇꯥꯕ꯭ꯔꯣ
ꯑꯗꯨꯒ ꯑꯂꯨꯒ
ꯑꯥ ꯌꯥꯝ ꯍꯥꯎꯕꯨꯖꯥꯅꯤ
ꯑꯥꯎ ꯍꯥꯎꯅꯤ ꯆꯥꯅꯤꯡꯉꯦ ꯑꯩꯁꯨ ꯍꯧꯖꯤꯛ ꯆꯥꯛ ꯂꯥꯝꯃꯦ ꯑꯗꯨꯕꯨ ꯆꯥꯅꯤꯡꯗꯕ ꯆꯥꯅꯤꯡꯗꯕ ꯁꯨꯛꯆꯥ ꯆꯥꯅꯤꯡꯗꯕ ꯍꯧꯖꯤꯛꯀꯥꯟ ꯇꯨꯝꯁꯨ ꯇꯨꯝꯅꯤꯡꯗꯦ ꯆꯥꯛꯁꯨ ꯆꯥꯅꯤꯡꯗꯦ ꯃꯤꯠꯁꯤꯅ ꯁꯟ ꯃꯃꯤꯠ ꯗꯧꯅ ꯂꯥꯎꯊꯣꯛꯑꯒ ꯑꯗꯨꯝ ꯂꯩ ꯎꯌꯣꯁꯨꯛ ꯌꯥ ꯌꯥꯗꯦ
ꯋꯥꯈꯜ ꯌꯥꯝ ꯈꯥꯟꯕ ꯃꯥꯜꯂꯤꯀꯣ
ꯋꯥꯈꯜꯗꯤ ꯈꯜꯂꯤꯗ ꯈꯟꯗ ꯌꯥꯗꯦꯅꯦ ꯈꯜꯂꯤꯗ ꯋꯥ ꯈꯜꯗꯤ ꯃꯌꯥꯝ ꯈꯟꯈ꯭ꯔꯖꯥꯠꯅꯤ ꯅꯨꯡꯉꯥꯏꯕꯁꯨ ꯈꯜꯂꯤ ꯈꯪꯗꯦ ꯅꯍꯥꯟꯈꯩꯅ ꯋꯥꯈꯜ ꯈꯜꯂꯁꯨ ꯄꯪꯇꯨꯝꯗ ꯇꯨꯝꯃꯤ ꯍꯟꯗꯛꯁꯤꯅ ꯋꯥꯈꯜ ꯈꯟꯒꯦꯔꯥ ꯈꯜꯂꯣꯏꯒꯦꯔꯥ ꯃꯤꯠꯁꯦ ꯑꯗꯨꯝ ꯎꯏꯌꯨ ꯌꯥꯗꯕ
ꯀꯟꯕ ꯃꯥꯜꯂꯦ
ꯁꯝꯒ ꯂꯣꯏ ꯀꯦꯜꯂꯦ ꯂꯨꯀꯣꯛ ꯇꯧꯔꯦ
ꯏꯍ ꯅꯪꯁꯨꯨ ꯀꯦꯟꯕ꯭ꯔꯥꯅꯦ
ꯀꯦꯜꯂꯦ ꯃꯌꯥꯝ ꯀꯦꯜꯂꯦ ꯃꯔꯨ ꯀꯣꯛꯊꯣꯛꯑꯁꯤꯔ ꯈꯪꯗꯦ
ꯀꯔꯤꯁꯤꯗ ꯅꯕ꯭ꯔ ꯅꯪ
ꯀꯔꯤꯝ ꯁꯤꯖꯤꯟꯅꯗꯦ ꯁꯦꯝꯄꯨ ꯀꯔꯤ ꯕꯤꯌꯔꯒꯤ ꯁꯦꯝꯄꯨ ꯁꯦꯝꯄꯨ ꯑꯃ ꯂꯩꯕꯗꯣ
ꯗꯣꯛꯇꯔꯁꯨ ꯌꯦꯡꯗꯦ
ꯌꯦꯡꯗꯦꯗ ꯌꯦꯡꯒ ꯀꯩ ꯀꯥꯟꯅꯅꯕ
ꯀꯦꯟꯗꯤ ꯀꯦꯜꯂꯤꯍꯦ ꯃꯌꯥꯝ ꯃꯌꯥꯝ ꯀꯦꯟꯕꯗꯨꯗꯤ ꯑꯣꯏꯔꯦ ꯈꯖꯤꯛ ꯈꯖꯤꯛꯇꯤ ꯑꯗꯨꯝ ꯀꯦꯜꯂꯦ ꯑꯗꯣ ꯍꯟꯗꯛ ꯈꯔ ꯈꯔ ꯐꯕ ꯃꯥꯜꯂꯦ
ꯌꯥꯝ ꯀꯦꯜꯂꯦ ꯑꯩꯒꯤꯗꯤ
ꯑꯩꯅꯅꯦ ꯁꯝꯄꯨ ꯀꯩꯅꯣꯗꯣ ꯁꯤꯖꯤꯟꯅꯗꯕ ꯀꯔꯤ ꯂꯨꯄꯥ ꯑꯃ ꯑꯅꯤ ꯄꯤꯕꯗꯣ ꯑꯗꯨꯗꯣ ꯁꯤꯖꯤꯟꯅ ꯑꯗꯨ ꯁꯤꯖꯤꯟꯅꯔꯤꯀꯥꯟꯗꯗꯤ ꯑꯩ ꯃꯌꯥꯝ ꯀꯦꯜꯂꯝꯃꯦ ꯑꯗꯣ ꯑꯥ ꯀꯔꯤꯕ ꯃꯣꯏ ꯃꯣꯏ ꯁꯦꯜꯂꯣꯟꯗꯒ ꯁꯤꯖꯤꯟꯅꯕ ꯀꯣꯛꯀ ꯇꯨꯝꯃ ꯀꯥꯟꯗ ꯃꯣꯏ ꯍꯦꯛ ꯁꯤꯖꯤꯟꯅꯕ ꯁꯝꯄꯨ ꯁꯇ꯭ꯔꯦꯛꯁꯀꯤ ꯗꯣ ꯑꯗꯨ ꯑꯗꯣ ꯂꯨꯄꯥ ꯆꯥꯝꯃꯉꯥꯂ ꯆꯥꯝꯃꯔꯤꯂ ꯀꯌꯥꯅꯣ ꯀꯣꯛꯇꯥꯗ ꯄꯤꯕ ꯑꯗꯨꯗꯣ ꯁꯤꯖꯤꯟꯅꯕꯗꯒꯤ ꯈꯔ ꯐꯔꯦ ꯀꯦꯟꯗꯤ ꯀꯦꯜꯂꯦ ꯑꯗꯣ ꯈꯤꯖꯤꯛꯇꯪ ꯀꯦꯝꯕꯗꯤ ꯃꯍꯧꯁꯥꯅꯤꯗꯅ ꯑꯗꯨꯝ ꯌꯥꯝ ꯀꯦꯝꯕꯗꯤ ꯑꯣꯏꯗꯦ ꯑꯗꯨꯒꯨꯝꯕꯗꯨ ꯁꯤꯖꯤꯟꯅꯧꯑꯣ ꯏꯁꯥ ꯏꯊꯟꯇꯒꯤ ꯑꯣꯏꯔꯒꯗꯤ ꯌꯥꯝꯅ ꯀꯨꯏꯅ ꯈꯥꯡꯅ ꯆꯠꯂꯦꯕꯀꯣ ꯑꯗꯨꯗ ꯅꯣꯏꯗꯤ ꯅꯨꯡꯇꯤꯒꯤ ꯀꯣꯛ ꯇꯨꯝꯕ꯭ꯔꯣ
ꯎꯝ
ꯅꯣꯏꯗꯤ ꯁꯝ ꯁꯥꯡꯉꯒ ꯅꯤꯇꯤꯒꯤ ꯀꯣꯛꯇꯨꯝꯕꯗꯤ ꯈꯪꯗꯦ ꯑꯩꯗꯤ ꯁꯝꯁꯨ ꯇꯦꯜꯂꯦ ꯑꯗꯨꯒ ꯅꯨꯡꯇꯤꯒꯤ ꯅꯤꯇꯤꯒꯤ ꯇꯨꯝꯖꯔꯒꯁꯨ ꯁꯝ ꯇꯦꯟꯕꯒꯤ ꯁꯝꯄꯨꯗꯣ ꯌꯥꯝ ꯆꯠꯇꯦꯕ ꯑꯩꯈꯣꯏꯗꯤ ꯁꯥꯡꯕꯅꯤꯅ ꯅꯨꯡꯇꯤꯒꯤ ꯑꯃꯨꯛ ꯇꯨꯝꯕꯗꯤ
ꯀꯁꯔ ꯈꯜꯂꯝꯝꯝꯕꯅꯤ ꯀꯦꯟꯃꯟꯗꯅꯥ
ꯁꯝꯄꯨ ꯑꯇꯥꯡꯕꯗꯣ ꯑꯗꯨꯝ ꯁꯤꯖꯤꯟꯅꯧ ꯀꯔꯤꯝ ꯇꯧꯔꯣꯏꯌꯦ ꯑꯩꯗꯤ ꯑꯗꯨꯝ ꯁꯤꯖꯤꯟꯅꯩ ꯑꯗꯨꯒ ꯅꯍꯥꯟ ꯀꯩꯊꯦꯜ ꯆꯠꯄꯗ ꯕꯤꯌꯔꯒꯤ ꯁꯝꯄꯨ ꯂꯩꯔꯝꯃꯦ ꯑꯗꯨ ꯑꯗꯨ ꯇ꯭ꯔꯥꯏ ꯇꯧꯒꯦꯅ ꯁꯤꯖꯤꯟꯅꯩ ꯃꯅꯝꯁꯨ ꯅꯨꯡꯁꯤ ꯈꯥꯡꯁꯨ ꯈꯥꯡꯉꯦ ꯑꯗꯨꯅ ꯏꯁꯤꯡ ꯕꯣꯇꯜꯗꯧꯅ ꯀꯩꯅꯣ ꯕꯣꯇꯜꯗꯣ ꯈꯔ ꯑꯗꯨꯝ ꯆꯥꯎꯔꯛꯑꯦꯕꯀꯣ ꯅꯨꯡꯉꯥꯏ ꯂꯨꯄꯥ ꯑꯃ ꯑꯅꯤꯒꯤ ꯄꯤꯕꯗꯨꯗꯤ ꯁꯝ ꯈꯨꯀꯦꯟ ꯑꯃꯅꯤꯍꯦ
ꯀꯩꯌꯥ ꯄꯤꯒꯦ
ꯑꯩ ꯍꯧꯖꯤꯛ ꯁꯤꯖꯤꯟꯅꯔꯤꯗꯨꯗꯤ ꯆꯅꯤ ꯆꯅꯤ ꯄꯤꯌꯦ ꯕꯤꯁꯥꯜ ꯒꯨꯝꯕꯗ ꯃꯌꯥꯝ ꯃꯌꯥꯝ ꯌꯣꯟꯕꯅꯦ ꯑꯗꯨꯒꯨꯝꯕꯗꯨꯗꯤ
ꯊꯥꯕꯤꯔꯛꯑꯣꯀꯣ ꯐꯣꯇꯣꯒꯨꯝꯕ
ꯊꯥꯔꯛꯀꯦ ꯑꯩ ꯑꯗꯨꯒ ꯑꯃ ꯑꯩꯅ ꯑꯍꯥꯟꯕ ꯁꯤꯖꯤꯟꯅꯕ ꯏꯁꯇ꯭ꯔꯦꯛꯁꯇꯨꯁꯨ ꯑꯗꯨꯝ ꯁꯤꯖꯤꯟꯅꯩ ꯅꯕ ꯅꯨꯡꯉꯥꯏ ꯝꯅꯥꯝ ꯂꯣꯏ ꯅꯨꯡꯁꯤ ꯑꯗꯨ ꯁꯤꯖꯤꯟꯅꯕꯗ ꯑꯩ ꯀꯦꯟꯕ ꯐꯔꯤꯅꯦ ꯑꯩꯗꯤ ꯑꯩꯈꯣꯏꯗꯤ ꯐꯤꯖꯤꯒ꯭ꯔꯤꯁꯨ ꯁꯤꯖꯤꯟꯅꯕꯒꯤ ꯀꯦꯟꯕ ꯐꯤꯖꯤꯒ꯭ꯔꯤ ꯏꯁꯤꯡ ꯁꯝ ꯌꯥꯝ ꯀꯦꯜꯂꯦꯕ ꯐꯤꯖꯤꯒ꯭ꯔꯤꯗꯤ ꯑꯗꯨ ꯁꯝꯄꯨ ꯑꯇꯥꯡꯕꯁꯤ ꯁꯤꯖꯤꯟꯅꯧ ꯍꯥꯏꯕꯒꯤ ꯁꯤꯖꯤꯟꯅꯕꯗꯒꯤ ꯈꯔ ꯐꯔꯦ
ꯀꯩꯗꯧꯔꯤꯅꯣ ꯅꯪꯗꯤ
ꯇꯨꯝ ꯒꯦꯅ ꯍꯤꯞꯊꯔꯦ ꯎꯌꯨꯁꯨꯌꯥ ꯌꯥꯗ꯭ꯔꯦ ꯑꯗꯒꯤ ꯆꯥꯛ ꯂꯝꯈꯠ ꯈꯜꯂꯛꯑꯦ ꯄꯨꯛꯇꯗꯤ ꯂꯥꯝꯃꯦ ꯆꯤꯟꯗꯅ ꯆꯥꯅꯤꯡꯕꯁꯨ ꯁꯨꯛꯐꯥꯎ ꯐꯥꯎꯗ꯭ꯔꯦ ꯑꯗꯨꯗꯨꯗꯒꯤ ꯑ ꯀꯥꯟꯗꯦꯗꯅ ꯋꯥꯔꯤ ꯁꯥꯒꯦꯅ ꯁꯥꯔꯛꯏꯕꯅꯤꯁꯦ
ꯏꯟꯖꯡ ꯍꯥꯎꯕ ꯆꯥꯗ꯭ꯔꯣ ꯅꯣꯏ
ꯍ ꯍꯥꯎꯋꯦ ꯉꯔꯥꯡꯗꯤ ꯌꯦꯟ ꯊꯣꯡꯉꯦ ꯑꯗꯣ ꯉꯔꯥꯡꯒꯤꯗꯤ ꯍꯟꯖꯥꯡ ꯈꯔ ꯂꯦꯝꯕꯗꯣ ꯂꯩ ꯑꯗꯨꯁꯨ ꯂꯩ ꯆꯥꯅꯤꯪꯗꯦ ꯑꯗꯨꯒ ꯎꯇꯤ ꯉꯁꯤ ꯁꯟꯗꯦꯗꯤ ꯑꯩꯈꯣꯏꯗꯤ ꯅꯣꯡꯃꯥꯏꯖꯤꯡꯗ ꯎꯇꯤ ꯇꯥꯏꯌꯦꯕ ꯑꯌꯨꯛꯇ ꯅꯣꯡꯃꯥꯏꯖꯤꯡꯒꯤ ꯑꯌꯨꯛꯇ ꯎꯇꯤ ꯊꯣꯡꯉ ꯊꯣꯡꯉꯦ
ꯎꯝ
ꯊꯥꯡꯖꯒꯤ ꯅꯨꯡꯗꯥꯡꯗꯅ ꯌꯦꯟ ꯊꯣꯡꯉꯦꯕ ꯂꯩꯌꯦ ꯆꯥꯅꯤꯡꯗꯦ ꯁꯤꯡꯖꯨꯁꯨ ꯁꯦꯝꯃꯦ ꯁꯤꯡꯖꯨꯗꯤ ꯑꯩꯗꯤ ꯀꯌꯥ ꯆꯥꯅꯤꯡꯗꯕꯅꯤꯅ ꯂꯧꯗꯕ ꯁꯤꯡꯖꯨ ꯀꯣꯕꯤ ꯁꯤꯡꯖꯨꯗꯣ ꯑꯩꯗꯤ ꯆꯥꯅꯤꯡꯗꯦꯕ
ꯇꯨꯝꯅꯤꯡꯉꯦꯗꯥ
ꯇꯨꯝꯅꯤꯡꯕ ꯃꯤ ꯉꯥꯛꯇꯅꯦ ꯑꯩꯅ ꯏꯅꯥꯎꯄꯤꯗꯁꯨ ꯇꯨꯝꯅꯤꯡꯉꯤ ꯍꯌꯦ
ꯀꯩꯁꯁꯂ ꯏ꯭ꯔꯣ
ꯆꯠꯐꯝ ꯂꯩꯇꯦ ꯅꯣꯡꯁꯨ ꯑꯃꯨꯛ ꯉꯁꯥꯏ ꯑꯃꯨꯛꯁꯨ ꯋꯦꯗꯔꯁꯨ ꯐꯔ ꯕꯦꯔ ꯌꯥꯝ ꯑꯃ ꯀꯥꯕ ꯑꯣꯏꯗꯅꯤ
ꯅꯣꯡꯁꯥ ꯊꯣꯛꯏꯗ ꯑꯩꯈꯣꯌꯗꯗꯤ
ꯑꯩꯈꯣꯏꯗꯤ ꯅꯨꯡꯁꯤꯠꯁꯤꯅ ꯂꯣꯏꯔꯦ ꯑꯩꯗꯤ ꯕ꯭ꯂꯦꯡꯀꯦꯠ ꯑꯆꯧꯕ ꯑꯃ ꯏꯜꯂꯤꯅꯦ ꯏꯪꯕꯒꯤ ꯃꯣꯖꯥꯒ ꯇꯣꯡꯗꯨꯅ ꯑ ꯏꯪꯉꯦ ꯑꯩꯈꯣꯏꯗꯤ ꯏꯪꯕ ꯍꯥꯏꯁ꯭ꯔꯦ ꯆꯞ ꯆꯥꯕ ꯆꯞ ꯆꯥꯔꯦ ꯈꯨꯏꯟꯗꯣ ꯀꯥ ꯍꯦꯟꯅ ꯏꯟꯕꯁꯨ ꯅꯠꯇꯦ ꯉꯁꯤꯗꯤ ꯅꯨꯡꯉꯥꯏ
ꯃ ꯍꯗ ꯇꯝꯕ꯭ꯔꯣ
ꯑꯥ
ꯊꯟꯗ ꯇꯝꯕ꯭ꯔꯣ
ꯊꯟꯗ ꯇꯃꯦ
ꯏꯄꯥꯁꯤ ꯄꯨꯖꯦꯜꯗꯤ ꯇꯥꯗꯔꯉꯁꯤꯦ
ꯑꯩꯅ ꯂꯣꯏ ꯇꯨꯝꯍꯟꯕꯅꯤ ꯀꯅꯥ ꯗ ꯂꯥꯡꯒꯅꯣ ꯇꯨꯝꯃꯣꯅ ꯂꯣꯏ ꯇꯨꯝꯍꯟꯕꯅꯤ ꯃꯣꯏꯁ ꯂꯨꯗꯣ ꯁꯀ ꯂꯨꯗꯣ ꯁꯥꯟꯅꯔꯒ ꯄꯦꯜꯂꯕ ꯖꯥꯠꯅꯤ ꯂꯨꯗꯕꯣꯠ ꯑꯩꯉꯣꯟꯗ ꯁꯤꯟꯅꯔꯝꯃꯦ ꯑꯗꯨꯒ ꯃꯥꯥꯏ ꯃꯥꯏ ꯀꯥꯗ ꯂꯣꯏ ꯇꯥꯈ꯭ꯔꯦ
ꯃꯤ ꯑꯃꯔ
ꯌꯥꯃꯦ ꯆꯥꯃ ꯃ ꯌꯥꯅꯦ ꯏꯃꯥꯟꯅꯕꯤ ꯑꯃꯒꯁꯦ ꯅꯌꯦ ꯃꯥꯅꯕꯤꯁꯨꯨ ꯋꯥꯏꯑꯦ ꯈꯗꯥꯡꯗꯤ ꯅꯣꯝꯕꯗ ꯋꯥꯔꯕꯅꯦ ꯅꯣꯡ ꯉꯝꯕꯗꯒꯤꯩ ꯅꯨꯃꯤꯠ ꯇꯥꯕꯕ
ꯍ
ꯉꯔꯥꯡ ꯇꯨꯝꯗꯕ꯭ꯔꯣ
ꯍꯦꯒꯅ ꯇꯨꯝꯃꯅꯦ ꯔꯥꯎꯗꯨꯣ
ꯅꯪꯒꯤ ꯈꯨꯊꯦꯡꯗꯣ ꯀꯌꯥꯅꯣ ꯍꯥꯏꯔꯣꯅ ꯑꯩꯅ ꯍꯦꯟꯅ ꯊꯦꯡꯉꯝꯅꯤ
ꯏꯜꯕꯦꯟ ꯏꯂ ꯃꯒꯔꯤ
ꯇꯔꯥꯃꯥꯊꯣꯏꯗꯤ ꯎ ꯑꯩꯗꯤ ꯄꯨꯡ ꯑꯅꯤ ꯍꯦꯜꯂꯦ ꯑꯗꯨꯐꯥꯎ ꯇꯨꯝꯗ꯭ꯔꯤ ꯇꯨꯝꯕꯁꯨꯌꯥ ꯌꯥꯗꯦ ꯑꯗꯨ
ꯂꯤꯂꯥ ꯇꯥꯔꯒ ꯇꯨꯝꯒꯦꯅ ꯇꯧꯔꯛꯑꯦ ꯣꯛ ꯐꯗꯤꯩ ꯑꯃꯨꯛ ꯂꯧꯊꯣꯔꯛꯑꯦ ꯑꯗꯨ ꯇꯥꯔꯦ ꯇꯨꯝꯃ ꯌꯥꯗꯦ ꯅꯥꯀꯣꯡꯁꯤꯅ ꯍꯦꯟꯅ ꯇꯥꯅꯤꯡꯂꯛꯇꯕ ꯑꯗꯨꯒꯤ ꯑꯃꯨꯛ ꯃꯨꯠꯊꯠꯂꯦ ꯑꯃꯨꯛ ꯇꯨꯝꯕ ꯌꯦꯡꯉꯦ ꯁꯨꯡꯌꯥ ꯌꯥꯗꯦ ꯌꯦꯟ ꯈꯣꯡꯂꯛꯑꯦ ꯉꯁꯤꯗꯤ ꯌꯦꯟꯅ ꯑꯩ ꯍꯧꯗꯣꯛꯄ꯭ꯔꯥ ꯑꯩꯅ ꯌꯦꯟ ꯍꯧꯗꯣꯛꯄ꯭ꯔꯥ ꯁꯣꯏꯔꯣꯏꯅ ꯄꯥꯡꯉꯦ ꯑꯗꯨꯒ ꯃꯊꯟꯇ ꯇꯨꯝꯅꯤꯡꯈ꯭ꯔ ꯆꯠꯅꯤ ꯉꯥꯏꯍꯥꯛꯇꯪ ꯇꯨꯝꯊꯔꯦ
ꯑꯣ ꯏꯗꯣ ꯔꯣꯍꯤꯅꯉꯨꯝ ꯄꯣ
ꯌꯨꯝꯕꯕꯥ ꯃꯌꯦ ꯉꯥꯛꯇ ꯅꯉꯣꯟꯗꯁꯨ ꯄꯥꯜꯂꯣꯅ ꯍꯥꯏꯔꯛꯄꯅꯦ ꯏꯄꯨꯅ
ꯅꯪ ꯍꯣꯏꯅꯄꯥ ꯑꯗ ꯍ ꯍꯣꯏꯅ
ꯑꯩꯗꯤ ꯄꯥꯜꯂꯣꯏꯌꯦꯦ ꯑꯩꯈꯣꯏꯗꯤ ꯑꯉꯥꯡ ꯑꯃ ꯑꯣꯜꯂꯕꯅꯦ ꯃ ꯇꯝ ꯍꯤꯂꯕꯅꯤ
ꯆꯠꯄ ꯌꯥꯔ ꯃꯅꯦ
ꯌꯥꯗꯦ ꯌꯥꯗꯦ ꯃꯌꯥꯝ ꯋꯥꯠꯂꯤ ꯃꯌꯥꯝ ꯋꯥꯠꯂꯤ ꯆꯍꯤ ꯃꯔꯤ ꯃꯉꯥ ꯂꯩꯈꯤꯗꯧꯔꯦ
ꯑꯦ ꯏꯁ ꯂꯣꯏꯔꯍꯦ
ꯆꯍꯤ ꯃꯔꯤ ꯃꯉꯥ ꯋꯥꯠꯂꯤꯌꯦꯦ ꯆꯍꯤ ꯃꯉꯥ ꯁꯨꯕ ꯆꯍꯤꯗꯨꯗ
ꯎꯝ
ꯆꯍꯤ ꯃꯔꯤꯗꯤ ꯆꯍꯤ ꯃꯔꯤꯒ ꯇꯪꯈꯥꯏꯗꯤ ꯅꯨꯡꯉꯥꯏ ꯂꯩꯈꯤꯅꯤ ꯀꯩꯅꯣ ꯏꯅꯤꯡꯇꯝꯅ ꯆꯥꯅꯤꯡꯉ ꯆ ꯆꯥꯅꯤꯡꯗ ꯇꯣ
ꯑꯔꯤꯕꯤꯅ
ꯀꯜꯂꯛꯄ ꯃꯤꯈꯩꯅ ꯑꯗꯨ ꯍꯥꯏꯔꯤꯅꯦ
ꯍ ꯏꯁꯀꯂꯥꯛꯇꯦꯗ ꯅꯪ ꯅꯪꯒꯤ ꯃꯝꯗꯣ ꯍꯦꯜꯂꯅꯤ ꯈꯟꯗꯅ ꯅꯨꯡꯁꯤꯗꯅ ꯍꯥꯏꯕꯤꯕꯅꯦ
ꯍꯦ ꯂꯣꯏ ꯍꯦ ꯂꯣꯏ ꯍꯦ ꯂꯣꯏꯍꯦ ꯂꯣꯏꯅꯤ ꯍꯦꯟ ꯂꯣꯏꯕ꯭ꯔ
ꯑꯦ ꯈꯗꯤ ꯌꯥꯝꯃ ꯋꯥꯠꯂꯦ ꯅꯪꯗꯤ ꯈꯨꯨꯟꯊ꯭ꯔꯥ ꯍꯦꯂꯦ
ꯍꯦꯟꯗꯤ
ꯍꯦꯂꯦ ꯏꯁ
ꯑꯩꯈꯣꯏꯗꯤ ꯌꯥꯝꯅ ꯏꯀꯥꯏꯗꯦ ꯌꯥꯝ ꯑꯉꯥꯡꯉꯤꯅꯦ ꯅꯨꯄꯥ ꯃꯌꯥꯝ ꯄꯥꯈꯪ ꯃꯌꯥꯝꯁꯤꯅ ꯏꯟꯅ ꯏꯟꯅꯗꯅꯁ ꯀꯟꯊꯕ ꯉꯝꯗ꯭ꯔꯀꯥꯟꯁꯤꯗ
ꯑꯉꯥꯡ ꯃꯆꯥ ꯑꯣꯏꯔꯝꯒꯅꯤ
ꯅꯪ ꯑꯩ ꯎꯗꯩ ꯇꯧꯅꯦꯃꯤ ꯅꯪꯕꯨꯣ ꯑꯩ ꯎꯔꯀꯥꯟꯗ ꯅꯪ ꯏꯅꯥꯎ ꯀꯧꯔꯗꯝꯅꯦ
ꯅꯪꯁꯨ ꯄꯩꯁꯥ ꯊꯥꯔꯛꯄ ꯌꯥꯕ ꯅꯪ ꯁꯤ ꯆꯥꯛꯑꯣꯣ ꯍꯥꯏꯗꯅ ꯍꯥ ꯊꯔꯥꯛꯄ ꯏꯆꯦ ꯃꯥꯗ꯭ꯔꯦ ꯀꯅꯥꯪ
ꯑꯁ ꯊꯃꯣꯣꯏ ꯀꯥꯏ ꯔꯦ ꯊꯝꯃꯣꯏ ꯀꯥꯏꯔꯦꯍꯦ ꯑꯩ
ꯅꯪꯅ ꯑꯆꯥꯄꯣꯠ ꯆꯥꯕꯗꯤ ꯂꯥꯏꯔꯗꯅ ꯑꯁꯣꯝꯗ ꯑꯉꯥꯡ ꯑꯅꯤ ꯑꯆꯧꯕ ꯑꯅꯤ ꯂꯩꯍꯧꯕꯗꯣ
ꯎ
ꯃꯕꯥꯅꯤꯒꯤ ꯆꯥꯅꯕ ꯋꯥꯠꯄ ꯌꯥꯗꯦꯅꯦ ꯑꯗꯨꯗ ꯍꯣꯠꯅꯔꯤꯀꯥꯟꯗ ꯑꯩ ꯑꯥꯎ ꯆꯥꯗ꯭ꯔꯕꯅꯤꯅꯦ ꯑꯆꯥꯄꯣꯠꯁꯤꯦ ꯅꯣꯡꯃꯗꯁꯨ ꯑꯩ ꯗꯨꯀꯥꯟꯗꯩ ꯑꯆꯥꯄꯣꯠ ꯂꯩ ꯆꯥꯖꯗ꯭ꯔꯕꯅꯤꯀꯣ ꯄꯨꯟꯁꯤꯁꯦ
ꯍ
ꯃꯥꯟꯅ ꯑꯩ ꯏꯖꯆꯥꯒꯥꯏꯩꯅ ꯅꯨꯡꯁꯤꯕꯒꯤ ꯆꯥꯎꯁꯦ ꯆꯥꯎ ꯆꯦꯅ ꯑꯃꯨꯛ ꯄꯤꯔꯛꯄꯗꯨ ꯈꯛ ꯆꯥꯔꯕ ꯑꯩ ꯄꯨꯟꯁꯤꯁꯦ ꯑꯗꯨ ꯇꯣꯟ ꯍꯤꯡꯉꯦ ꯍꯥꯏꯇꯥꯔꯦ ꯑꯩꯁꯦ ꯅꯣꯏꯗꯤ ꯅꯨꯡꯉꯥꯏꯌꯦ ꯋꯥꯠꯂꯗꯤ ꯋꯥꯠꯂꯦ ꯊꯥꯔꯣ ꯀꯌꯥꯅꯣ ꯑꯃꯨꯛ ꯊꯥꯈ꯭ꯔꯕꯅꯦ ꯅꯣꯏꯗꯤ ꯑꯗꯨ ꯅꯨꯡꯉꯥꯏꯇ꯭ꯔꯥꯌꯦꯡꯉ
ꯌꯥꯝ ꯁꯦ ꯅꯣꯏꯗꯤ
ꯑꯩꯗꯤ ꯀꯗꯥꯏꯗꯒꯤ ꯊꯥꯔꯛꯑꯣ ꯂꯩꯇꯦ ꯊꯤꯈꯤꯒꯦ ꯊꯤꯗꯣꯏꯅꯦ ꯑꯩꯗꯤ ꯑꯗꯨ ꯑꯗꯨꯅꯦꯕ ꯅꯣꯏꯗꯤ ꯊꯥꯔꯛꯑꯣ ꯊꯔꯒꯤꯦ ꯀꯌꯥꯅꯣ ꯑꯗꯨꯅꯦꯕ ꯅꯣꯏꯅ ꯈꯦꯠꯅꯕꯗꯣ ꯁꯤꯅꯤ ꯍꯥꯏꯕꯅꯤꯗ ꯒ꯭ꯌꯥꯟ ꯇꯥ ꯍꯥꯏꯕꯅꯤꯗ ꯈꯦꯠꯅꯕꯁꯦ ꯃꯌꯥꯝ ꯂꯩ ꯍꯥꯏꯕ ꯏꯅꯥꯎꯕꯦꯝꯃ
ꯏꯅꯥꯎ ꯅꯨꯄꯤꯗꯨꯁꯨ ꯑꯗꯨꯝ ꯅꯤꯔꯤꯕ ꯍꯧꯖꯤꯛ ꯐ
ꯃꯥꯗꯤ ꯏꯁ ꯇꯤꯐꯤꯟ ꯄꯨꯅꯤꯡꯉꯥꯏ ꯂꯩꯇꯦ ꯑꯆꯥꯄꯣꯠ ꯆꯥꯅꯤꯡꯉꯥꯏ ꯂꯩꯇꯦ ꯑꯗꯦ ꯑꯗꯨ ꯉꯥꯛꯇꯅꯤ ꯃꯤꯗ꯭ꯔꯗ ꯍꯧꯞꯆꯤꯛꯀꯥꯟꯗꯤ ꯈꯔ ꯐꯕ ꯃꯥꯜꯂꯦ ꯒ꯭ꯌꯥꯟ ꯈꯔ ꯂꯥꯛꯄ꯭ꯔꯥ ꯈꯪꯗꯦ ꯒ꯭ꯌꯥꯟ ꯈ꯭ꯔꯥ ꯇꯥꯈ꯭ꯔ ꯃꯥꯜꯦ ꯑꯩꯅꯁꯨ ꯑꯃꯨꯛꯨꯛ ꯉꯥꯡꯕꯤꯕ ꯑꯗꯨꯒꯤ ꯑ ꯉꯥꯡꯗꯩꯦ ꯅꯣꯏꯁꯨ ꯈꯔ ꯈꯔ ꯉꯥꯡꯕꯤꯌꯨꯅꯦ
ꯑꯥꯕ ꯋꯥ ꯈꯥꯒꯅꯤ ꯋꯥꯗꯦ
ꯑ